ꯍꯜꯂꯣ
ꯎꯝ ꯅꯨꯡꯉꯥꯏꯔꯤꯕꯣ
ꯅꯨꯡꯉꯥꯏꯔꯤꯌꯦ ꯑꯁꯤ ꯁꯤꯗꯒꯤ ꯍꯦꯟꯅ ꯅꯨꯡꯉꯥꯏꯕ ꯂꯩꯇ꯭ꯔꯦ
ꯅꯣꯏ ꯀꯣꯂꯦꯖꯀꯤ ꯂꯥꯏꯔꯤꯛ ꯄꯥꯗ꯭ꯔꯤꯗ ꯑꯁꯤ ꯋꯥꯔ꯭ꯜ ꯀꯞꯅ
ꯕꯣꯜꯖꯨ ꯐꯖꯅ ꯌꯦꯡꯉꯝꯔꯣꯏꯗ ꯅꯣꯏꯗꯤ
ꯎꯝ ꯑꯩꯗꯤ ꯐꯖꯅ ꯌꯦꯡꯉꯦ ꯑꯩꯗꯤ ꯉꯔꯥꯡꯗꯤ ꯌꯦꯡꯗꯦ
ꯇꯨꯋꯦꯜꯐ ꯀꯨꯝꯕ ꯀꯤꯁꯨ
ꯄꯨꯡ ꯕꯥꯔꯣ ꯄꯨꯡ ꯑꯅꯤ ꯄꯨꯡ ꯑꯅꯤ ꯑꯍꯨꯝ ꯑꯗꯣꯏꯁꯨ ꯑꯩꯗꯤ ꯑꯗꯨꯝ ꯌꯦꯡꯉꯦ ꯄꯥꯝꯃꯨꯏꯌꯦ ꯌꯦꯡꯗ꯭ꯔꯤꯉꯩ ꯌꯦꯡꯗ꯭ꯔꯗꯤ
ꯌꯥꯝ ꯐꯥꯏꯌꯦꯀꯣ ꯃꯤꯗꯤ
ꯑꯩꯗꯤ ꯑꯗꯨꯝ ꯌꯦꯡꯕ ꯅꯨꯡꯉꯥꯏ ꯀꯔꯤꯔꯥ ꯈꯪꯗꯦ ꯌꯥꯝ ꯄꯥꯝꯕꯅꯦ ꯑꯗꯨꯒꯤ ꯑꯩꯒꯤ ꯃꯤꯠꯁꯦ ꯌꯥꯝ ꯃꯨꯈ꯭ꯔꯦ ꯈꯪꯉꯤꯗꯅ ꯊꯣꯛꯄꯗꯣ
ꯐ꯭ꯔꯤ ꯂꯥꯏꯔꯒ ꯑꯃꯨꯛ ꯇꯨꯝꯕ ꯌꯥꯕꯅꯤꯅꯀꯣ
ꯎꯝ ꯁꯤꯗ ꯈꯛꯇ ꯂꯥꯛ ꯌꯨꯝꯗ ꯂꯩꯥꯔꯗꯤ ꯁꯨꯃꯥꯏꯅꯗꯤ ꯇꯥꯔꯔꯣꯏꯗ
ꯎꯝ ꯑꯩꯈꯣꯏꯗꯤ ꯌꯥꯗꯦ ꯑꯗꯨꯃꯥꯏꯅ ꯑꯣꯏꯗꯤ ꯑꯗꯨꯃꯥꯏꯅ ꯇꯧꯔꯗꯤ ꯁꯤ ꯁꯤꯈ꯭ꯔꯅꯤ ꯑꯩꯈꯣꯏꯗꯤ
ꯉꯔꯥꯡ ꯎꯝ ꯉꯔꯥꯡ ꯉꯔꯥꯡꯗꯤ ꯂꯥꯏꯔꯤꯛ ꯈꯔ ꯄꯥꯕ꯭ꯔꫭ ꯎꯝ ꯉꯁꯤꯗꯤ ꯁꯨꯡꯄꯥ ꯄꯥꯗꯦ ꯂꯩꯥꯏꯔꯛ ꯑꯩ ꯅꯥꯍꯥꯟꯗꯤ ꯈꯔ ꯄꯥꯔꯦ
ꯎꯝ
ꯉꯁꯤ ꯑꯩ ꯊꯕꯛ ꯑꯃꯨꯛ ꯆꯠꯄꯒꯤꯀꯣ
ꯁꯨꯝ ꯑꯗꯨꯝ ꯑꯗꯨꯝ ꯑꯃꯨꯛ ꯊꯣꯛꯄ ꯑꯃꯨꯛ ꯂꯥꯛꯑꯒ ꯁꯨꯃꯥꯏꯅ ꯇꯥꯎꯕꯒꯤ ꯉꯁꯤꯗ ꯁꯥꯡꯗ꯭ꯔꯦ ꯃꯇꯥꯡ
ꯎꯝ
ꯑꯗꯨꯒ ꯉꯁꯤꯁꯨ ꯀꯣꯛ ꯌꯥꯝ ꯆꯤꯛꯄ ꯑꯩꯅ ꯍꯧꯖꯤꯛꯇꯤ ꯐꯥꯔꯦ ꯐꯥꯈ꯭ꯔꯦ ꯍꯧꯖꯤꯛꯇꯤ ꯈꯥꯡꯗꯦ ꯉꯁꯤ ꯌꯥꯝ ꯀꯔꯤ ꯔꯞ ꯀꯣꯛ ꯌꯥꯝ ꯆꯤꯛꯏ ꯌꯥꯝ ꯁꯥꯕꯒꯤꯀꯣ ꯌꯥꯝ ꯀꯣꯛꯆꯦꯛꯑꯦ ꯑꯗꯨꯒ ꯑꯁ ꯉꯁꯤ ꯌꯥꯝ ꯁꯥꯏ ꯑꯩꯁꯨ ꯃꯄꯥꯟ ꯊꯣꯛꯄꯒꯤ ꯉꯍꯥꯛ ꯅꯣꯡ ꯆꯨꯗꯦ ꯑꯌꯨꯛꯇꯗꯤ ꯅꯣꯡ ꯆꯨꯅꯤꯒꯨꯝ ꯇꯧꯔꯒ ꯀꯣ
ꯎꯝ
ꯑꯗꯨ ꯆꯨꯗꯦ
ꯅꯣꯡ ꯇꯥꯅꯤꯒꯨꯝ ꯇꯥꯔꯒ ꯇꯥꯗ꯭ꯔꯒ ꯌꯥꯝ ꯁꯥꯔꯒ ꯂꯩ
ꯎꯝ
ꯅꯣꯉꯥꯜꯂꯛꯀꯟꯗꯥ ꯐꯖꯩ ꯑꯩꯈꯣꯏꯒꯤ ꯏꯃꯨꯡꯗ ꯕꯣꯜ ꯌꯦꯡꯒꯦꯅ ꯑꯩꯈꯣꯏꯒꯤ ꯄꯨꯄꯨꯅꯀꯣ ꯇꯤꯚꯤꯒ ꯂꯧ ꯊꯣꯛꯔꯒꯥ ꯑꯩꯈꯣꯏꯒꯤ ꯏꯅꯥꯎꯅꯨꯄꯥꯗꯨꯒ ꯀꯟꯅ ꯁꯦꯟꯅꯔꯦ
ꯎꯝ
ꯃꯄꯥꯟꯗ
ꯂꯣꯏꯗꯔ꯭ꯤ
ꯑꯩꯈꯣꯏꯒꯤ ꯄꯨꯄꯨꯁꯦ ꯑꯩꯈꯣꯏꯒꯤ ꯏꯅꯥꯎ ꯅꯨꯄꯥꯕꯨ ꯌꯥꯝ ꯄꯥꯝꯕ ꯃꯥꯜꯂꯦ
ꯑꯗꯨꯝ ꯀꯥꯎꯔꯒ ꯋꯥꯔꯤ ꯑꯗꯨꯝ ꯑꯩꯈꯣꯏꯒꯤ ꯏꯅꯥꯎꯄꯗꯤ ꯍꯥꯏꯗꯦꯗꯅ
ꯑꯗꯨꯒ ꯑꯗꯨꯔꯁꯨ ꯑꯗꯨꯝ ꯋꯥꯔꯤ ꯂꯤꯔꯒ ꯃꯈꯣꯏ ꯑꯅꯤ ꯑꯗꯨꯝ ꯐꯥꯝꯔꯥꯒ ꯂꯩꯔꯝꯒꯅꯤ
ꯑꯗꯨꯗꯤ ꯅ ꯅꯪ ꯅꯨꯄꯥꯗꯤ ꯀꯃꯥꯏꯅ ꯔꯤꯄ꯭ꯂꯥꯏ ꯇꯧꯕ꯭ꯔꯥ
ꯎꯝ ꯕꯣꯜ ꯌꯦꯡꯔꯒꯥ ꯇꯨꯃ꯭ꯔꯒ ꯑꯃꯨꯛ ꯍꯧꯒꯠꯂꯅꯤ ꯆꯥꯔꯅꯤ ꯑꯃꯨꯛ ꯇꯨꯝꯃꯅꯤ ꯑꯗꯨꯝ ꯑꯃꯨꯛ ꯕꯣꯜ ꯌꯦꯡꯉꯅꯤ ꯑꯗꯨꯒ ꯃꯇꯝ ꯈꯔꯥ ꯈꯔꯥꯗꯕꯨ ꯒꯦꯝ ꯁꯟꯅꯔꯅꯤ
ꯎꯝ ꯃꯈꯣꯏꯗꯤ ꯀꯗꯥꯧꯉꯥꯏ ꯍꯧꯥꯒꯦ ꯍꯥꯏꯕ꯭ꯔꯥ ꯀ꯭ꯂꯥꯁ
ꯃꯣꯏ ꯇꯔꯤꯛ ꯇꯔꯨꯛꯇ
ꯎꯝ ꯀꯨꯏꯗ꯭ꯔꯦꯅꯦ ꯑꯗꯨꯗꯤ
ꯎꯝ ꯃꯊꯪꯒꯤ ꯅꯤꯊꯧꯀꯥ ꯑꯣꯏꯔꯝꯒꯅꯤ
ꯎꯝ
ꯑꯗꯨꯋꯥꯏꯗ ꯍꯥꯎꯒꯅꯤꯍ
ꯑꯈꯣꯏꯗ ꯑ ꯑꯁꯤ ꯂꯥꯛꯄ ꯑ ꯇꯔꯦꯛ ꯃꯉꯥ ꯇꯔꯥ
ꯎꯝ
ꯍꯣꯏꯗꯣ ꯕꯤ ꯕꯁ ꯁꯤꯔꯤꯁꯇ꯭ꯔꯦꯠ ꯑꯃꯨꯛ ꯉꯥꯏꯔꯤꯅꯦꯕ
ꯎꯝ ꯐꯖꯅ ꯂꯩꯔꯣ
ꯎꯝ ꯉꯔꯥꯡ ꯂꯥꯏꯒꯦ ꯇꯧꯕꯅꯦ ꯇꯨ ꯅꯍꯥꯟ ꯕꯤꯚꯦꯁ ꯂꯣꯏꯕ ꯃꯇꯝꯗꯀꯣ
ꯎꯝ
ꯑꯈꯣꯏ ꯑꯣꯖꯥꯁꯤꯡꯗꯣ ꯐꯖꯅ ꯗꯤꯁꯀꯁ ꯇꯧꯔꯝꯗꯕꯒꯤ
ꯎꯝ
ꯗꯨꯝ ꯑꯣꯏꯗ꯭ꯔ ꯃꯔꯝꯗꯤ ꯃꯤꯠꯀꯤ ꯃꯊꯡꯗ ꯑꯣꯏꯅ ꯑꯃꯨꯛ ꯂꯩꯒꯅꯤ
ꯎꯝ ꯊꯡꯂꯦ ꯅꯤꯡꯊꯝꯗ ꯈꯔ ꯐꯖꯝꯅ ꯇꯥꯎꯕꯅꯤꯅ ꯐꯥꯔꯦꯗ ꯈꯔ
ꯎꯝ
ꯄꯤꯔ ꯊꯧꯔꯥꯡꯗꯣ ꯈꯔ ꯐꯖꯅ ꯇꯧꯔꯗꯤ
ꯎꯝ
ꯑꯗꯨꯅ ꯍꯦꯟꯅ ꯅꯨꯡꯉꯥꯏꯕꯅꯤ ꯍꯧꯖꯤꯛꯂꯣ
ꯎꯝ ꯂꯣꯏ ꯂꯥꯎꯅꯔꯒ ꯂꯩꯌꯦꯑꯣꯔꯝꯅ
ꯂꯥꯎꯋꯦ ꯑꯩꯁꯨ ꯌꯦꯡꯅꯤꯡ ꯉꯥꯏꯈꯣꯀꯣ ꯑꯩꯈꯤ ꯇꯥꯞꯄꯌꯦꯡ ꯎꯝ
ꯑꯩꯒꯤꯆꯦꯟꯗ ꯂꯥꯏꯕꯔ ꯌꯦꯡꯒꯦ ꯑꯩꯒꯤꯆꯦꯟꯗ ꯂꯥꯏꯕꯤꯒꯤ ꯂꯣꯏ ꯇꯥꯏ ꯎꯝ
ꯌꯦꯡꯕ ꯅꯨꯡꯉꯥꯏꯔꯝꯒꯅꯤ ꯕꯣꯜꯗꯤꯁ ꯌꯦꯡꯕꯗꯤ ꯅꯨꯡꯉꯥꯏꯕ ꯁꯅꯥꯕꯗꯤ ꯁꯅ ꯍꯥꯏꯇꯕ
ꯎꯝ ꯑꯗꯨꯅꯦ ꯑꯗꯨ ꯈꯛꯇꯅꯦꯗ ꯃꯤ ꯃꯌꯥꯝꯁꯤꯡꯁꯦ
ꯎꯝ ꯎ ꯎꯝ ꯎꯋꯦ ꯖꯄꯥꯟ ꯅꯨꯡꯉꯥꯏꯌꯦ
ꯖꯄꯥꯟ ꯒꯣꯜ ꯆꯟꯕ꯭ꯔꯥ
ꯑꯥ ꯅꯨꯡꯉꯥꯏꯇ꯭ꯔꯣ ꯑꯥ ꯅꯨꯡꯉꯥꯏꯌꯦ
ꯏꯟꯅꯥꯎ ꯅꯨꯄꯗꯣ ꯌꯥꯝ ꯍꯥꯔꯠꯕ꯭ꯔꯣꯛ ꯀꯟ ꯑꯣꯏꯔꯕꯅꯤꯀꯣ
ꯑꯣꯏꯔꯝꯒꯅꯤ ꯃꯄꯥꯟꯗ ꯃꯥ ꯂꯥꯛꯑꯦ ꯌꯥꯝ ꯅꯨꯡꯉꯥꯏꯌꯦ
ꯍꯣꯏ ꯑꯗꯨꯅꯤꯅꯦ ꯑꯈꯣꯏ ꯑꯩꯈꯣꯏꯒꯤ ꯑꯦꯁꯤꯌꯥ ꯑꯦꯁꯤꯌꯥꯒꯤ ꯃꯤꯁꯤꯡꯒꯤꯗꯤ ꯆꯞ
ꯑꯥ ꯑꯩꯗꯤ ꯑꯦꯁꯦ ꯑꯗꯨꯒꯤꯅꯦ ꯑꯈꯣꯏ ꯃꯣꯏꯗ ꯃꯇꯦꯡ ꯄꯥꯡ ꯄꯥꯡꯒꯗꯕꯅꯦ ꯍꯥꯏꯕꯗꯤ ꯏꯖꯦꯟꯗ ꯃꯣꯏ ꯈꯛꯇꯅꯦꯗꯅ ꯊꯣꯛꯄꯁꯦ ꯑꯃꯊꯤꯠ ꯁꯤꯈ꯭ꯔꯦꯗꯅ ꯁꯥꯎꯠ ꯀꯣꯔꯤꯌꯥꯗꯤ ꯑꯗꯨꯒꯤꯅꯦ ꯁꯥꯎ ꯀꯨꯔꯤꯌꯥꯗꯤ ꯁꯤꯈ꯭ꯔꯦꯗꯅ ꯃꯣꯏ ꯈꯛꯇꯅꯤ ꯍꯧꯖꯤꯛ ꯂꯥꯏꯔꯤꯁꯦ ꯑꯗꯨ ꯑꯩꯈꯣꯏꯅ ꯃꯇꯦꯡ ꯄꯥꯡꯒꯗꯕꯅꯤ ꯅꯠꯇ꯭ꯔꯗꯤ ꯃꯤ ꯂꯥꯏꯔꯔꯣꯏ ꯑꯁ ꯅꯨꯡꯉꯥꯏꯌꯦ ꯍꯧꯖꯤꯛꯀꯤ ꯍꯧꯖꯤꯛꯁꯦ ꯌꯥꯝ ꯐꯖꯩꯌꯦ ꯃꯣꯏꯅ ꯆꯥꯟ ꯃꯥꯅ ꯆꯥꯟꯕ ꯃꯑꯣꯡꯗꯣ
ꯑꯣ
ꯗꯤꯕꯣꯛꯁꯤ ꯃꯄꯥꯟꯗꯒꯤ
ꯎꯝ ꯑꯩꯗꯤꯀꯣ ꯎꯝ ꯑꯗꯨꯝ ꯌꯦꯡꯔꯗꯤ ꯑꯗꯨꯝ ꯌꯦꯡꯕ ꯅꯨꯡꯉꯥꯏꯒꯗꯕ ꯃꯥꯜꯂꯦ ꯑꯗꯨꯕꯨ ꯑꯝ ꯑꯁꯤ ꯑꯁꯤ ꯑ ꯋꯥꯔꯜ ꯀꯞꯁꯤꯗꯤ ꯌꯥꯝ ꯊꯦꯡ ꯊꯦꯡꯅ ꯊꯣꯛꯏꯅ
ꯎꯝ
ꯑꯗꯨꯝ ꯌꯦꯡꯂꯝꯗꯕꯒꯤ ꯌꯦꯡꯅꯤꯡꯕꯁꯨ ꯐꯥꯎꯗꯦ
ꯑꯥ ꯁꯨꯃꯥꯏꯅ ꯇꯥꯎꯕꯅꯦ ꯑꯦ ꯑꯩꯅ ꯑꯃꯛ ꯑꯩꯅ ꯁꯨꯝ ꯌꯦꯡꯕꯒꯤ ꯑꯗꯨꯝ ꯌꯦꯡꯅꯤꯡꯕꯗꯣ ꯑꯩꯁꯨ ꯌꯦꯡꯗ꯭ꯔꯗꯤ ꯁꯨꯃꯥꯏꯅ ꯇꯧꯒꯅꯤ ꯌꯦꯡꯅꯤꯡꯕ ꯊꯣꯛꯑ ꯐꯥꯎꯔ ꯗꯒꯤ ꯑꯁꯨꯝ ꯌꯦꯡꯕꯒꯤ ꯌꯦꯡꯅꯤꯡꯕ
ꯎꯝ ꯑꯩꯗꯤ ꯐꯥꯏꯅꯦꯜ ꯈꯛ ꯉꯥꯏꯕꯅꯦ
ꯉꯥꯏꯔꯣ ꯍꯣꯏ ꯌꯦꯡꯃꯤꯟꯅꯁꯦ ꯑꯩꯈꯣꯏ ꯍꯣꯏꯅ ꯑꯩꯅ ꯍꯥꯏꯕꯗꯤ ꯀꯣ ꯐꯥꯏꯅꯦꯜꯗꯗꯤ ꯑꯩꯈꯣꯏ ꯁꯟꯒꯤ ꯃꯅꯨꯡꯁꯥ ꯆꯥꯁꯦꯅꯀꯣ ꯑꯩꯅ ꯊꯧꯔꯥꯡ ꯇꯧꯕ ꯑꯗꯨꯒ ꯃꯣꯏꯁꯨ ꯌꯥꯏꯌꯦ ꯌꯥꯏꯌꯦ ꯍꯥꯏꯕꯅꯦ ꯎꯝ ꯁꯨꯃꯥꯏꯅ ꯆꯠ ꯆꯃꯤꯟꯅꯔꯒ ꯑꯗꯨꯁꯨ ꯅꯨꯡꯉꯥꯏꯕ ꯑꯃ ꯐꯥꯎꯋꯦꯗꯅ ꯁꯨꯃꯥꯏꯅ ꯄꯨꯜꯂꯒ ꯆꯥꯃꯤꯟꯅꯕꯁꯦ
ꯑꯗꯨꯅꯤ
ꯑꯩꯈꯣꯏ ꯁꯨꯃꯥꯏꯅ ꯇꯧꯁꯦ ꯍꯥꯏꯔꯒ
ꯎꯝ ꯑꯗꯣ ꯎ ꯍꯧꯖꯤꯛꯀꯥꯟ ꯑ ꯍꯋꯥꯏ ꯃꯇꯣꯟꯗꯣ ꯆꯦ ꯍꯋꯥꯏ ꯇꯣꯟꯒꯤ ꯁꯤꯡꯖꯨ ꯌꯥꯝ ꯆꯥꯅꯤꯡꯉꯦ
ꯑ ꯁꯥꯎꯅꯦ ꯁꯤꯗꯗꯤ ꯌꯥꯝ ꯂꯩꯌꯦ
ꯎꯝ ꯌꯥꯝ ꯍꯣꯡꯕ꯭ꯔꯥ
ꯎꯝ ꯍꯣꯡꯗꯦꯗ ꯌꯥꯡꯈꯩꯒꯤ ꯈꯤꯇꯪ ꯈꯖꯤꯛꯇꯪ ꯑꯗꯨꯝ ꯄꯤꯌꯦ ꯁꯤꯡꯖꯨꯗ ꯑꯗꯨꯝ ꯍꯥꯞꯄꯦ ꯑꯗꯨꯒ ꯎꯝ ꯁꯤꯡꯖꯨꯗ ꯍꯥ ꯑꯗꯨꯗꯤ ꯄꯥꯛꯅ ꯌꯣꯟꯗꯦ ꯍꯧꯖꯤꯛꯀꯥꯟꯁꯦ
ꯑꯣ
ꯐꯅ ꯌꯧꯗꯦ ꯑꯗꯨ ꯑꯗꯨꯗꯤ ꯏꯪꯕ ꯀꯥꯟꯗ ꯊꯥꯕꯅꯤꯅꯀꯣ ꯌꯥꯝ ꯂꯩꯗꯕ ꯃꯥꯜꯂꯦ ꯃꯥꯗꯤ ꯎꯝ ꯑ ꯃꯤꯌꯥꯝ ꯄꯤꯒꯤꯕꯅꯦ
ꯎꯝ ꯑꯁ ꯍꯋꯥꯏ ꯃꯇꯣꯟꯒꯤ ꯈꯨꯍꯥꯎꯁꯤꯗꯤ ꯂꯩꯇ꯭ꯔꯦꯗ
ꯑꯩꯁꯨ ꯍꯥꯎꯋꯦ ꯑꯗꯣ ꯌꯦꯟꯖꯥꯡ ꯍꯥꯎꯔꯀꯥꯟꯗꯁꯨ ꯑꯁ
ꯎꯝ ꯌꯥꯝ ꯄꯥꯝꯃꯦ ꯑꯩꯗꯤ ꯑꯗꯨꯒ ꯀꯪꯂꯥꯒꯨꯝꯕ ꯍꯥꯞꯄꯒꯀꯣ
ꯎꯝ
ꯆꯥꯕꯣ ꯍꯧꯖꯤꯛꯀꯥꯟꯗꯤ ꯃꯤꯃꯤꯗꯤ ꯆꯥꯗ꯭ꯔꯦꯅ ꯑꯩꯈꯣꯏꯗꯣ
ꯅꯤꯡꯉꯦ ꯑꯗꯨꯒꯤꯅꯤ ꯀꯪꯂꯥ ꯈꯛꯇ
ꯎꯝ
ꯑꯗꯨꯁꯨ ꯁꯤꯗ ꯂꯥꯛꯄꯒꯤ ꯃꯔꯛ ꯃꯔꯛꯇ ꯑꯗꯨꯝ ꯁꯤꯡꯖꯨ ꯆꯥꯏꯌꯦ
ꯎꯝ
ꯑꯗꯨꯒ ꯑꯩꯈꯣꯏꯒꯤ ꯏꯅꯥꯎꯅꯨꯄꯥ ꯑꯩ ꯕꯖꯥꯔ ꯆꯠꯂꯤ ꯆꯠꯂꯤꯉꯩꯗ ꯃꯣꯏ ꯎ ꯊꯥꯎꯒꯤ ꯃꯅꯥꯎ ꯅꯨꯄꯥꯒ ꯁꯤꯡꯖꯨ ꯆꯥꯏ ꯍꯥꯏ ꯅꯨꯄꯥ ꯇꯔꯥ ꯇꯔꯥ ꯈꯥꯏꯗꯧ
ꯇꯔꯥ ꯇꯔꯥ
ꯑ ꯑꯩꯗꯤ ꯌꯥꯝ ꯅꯣꯛꯅꯤꯡꯕ ꯀꯣ ꯃꯥꯅ ꯍꯥꯏ ꯍꯥꯏꯕ ꯇꯔꯥ ꯇꯔꯥ ꯈꯥꯏꯗꯣꯛꯅꯔꯒ ꯃꯤꯃꯤ ꯀꯨꯟꯒꯤ ꯂꯥꯎꯔꯒ ꯁꯤꯡꯖꯨ ꯃꯣꯏ ꯑꯅꯤ ꯆꯥꯏꯌꯦ ꯍꯥꯏꯌꯦ ꯑꯗꯨꯅ ꯑꯩ ꯃꯉꯣꯟꯗ ꯍꯥꯏꯕꯅꯦ ꯅꯪꯅ ꯅꯪꯅ ꯄꯤꯕ ꯌꯥꯗ꯭ꯔꯣ ꯑꯗꯨ ꯇꯔꯥ ꯇꯔꯥ ꯑꯗꯨꯃꯥꯏꯅ ꯇꯥꯎꯕ ꯁꯔꯨꯛꯇꯨꯗꯤꯅ ꯑꯗꯨꯒ ꯃꯥꯅ ꯍꯥꯏꯔꯛꯑꯦ ꯑꯗꯨꯒꯤ ꯎꯝ ꯑꯗꯨꯒꯤ ꯂꯦꯝꯕ ꯄꯩꯁꯥ ꯑꯗꯨꯗꯤ ꯅꯍꯥꯟ ꯑ ꯍꯌꯦꯡ ꯃꯨꯛ ꯍꯌꯦꯡ ꯃꯣꯏ ꯑꯅꯤ ꯄꯔꯊꯥ ꯑꯍꯥꯎꯕ ꯆꯥꯕ ꯃꯐꯝ ꯑꯃ ꯂꯩ ꯑꯗꯨꯗ ꯆꯠꯅꯤꯡꯉꯥꯏꯅꯤ ꯍꯥꯏ ꯅꯞꯅꯤꯡꯕꯀꯣ ꯑꯗꯨꯒ ꯅꯨꯡꯁꯤꯁꯨ ꯅꯨꯡꯁꯤ ꯍꯥꯏ ꯑꯃꯨꯛ ꯑꯉꯥꯡ ꯑꯣꯏꯌꯦꯅ ꯌꯥꯝ ꯅꯨꯡꯁꯤꯌꯦ ꯃꯣꯏ
ꯑꯗꯨꯒ ꯃꯈꯣꯏꯗꯣ ꯌꯥꯝ ꯃꯈꯣꯏꯒꯤ ꯃꯁꯥꯗꯤ ꯌꯥꯝ ꯆꯥꯎꯋꯦꯅ
ꯑꯗꯨꯒꯤꯅꯦ ꯑꯩꯈꯣꯏꯒꯤ ꯏꯅꯥꯎꯅꯨꯄꯥꯁꯦ ꯃꯁꯥꯒꯤꯗꯤ ꯌꯥꯝ ꯑꯗꯨꯝ ꯄꯥꯅꯤꯗꯅ ꯑꯗꯨꯁꯨ ꯃꯥꯁꯦ ꯌꯥꯝ ꯑꯉꯥꯡ ꯑꯣꯏꯌꯦ ꯃꯥꯒꯤ ꯋꯥꯈꯟꯗꯣ ꯑꯉꯥꯡꯅꯦ ꯃꯥꯅ ꯇꯥꯎꯕ ꯇꯥꯏ ꯑꯗꯨꯗꯤ ꯌꯥꯝ ꯑꯉꯥꯡ ꯑꯣꯏꯌꯦ ꯑꯗꯨꯒ ꯎꯝ ꯚꯁꯀꯨꯝꯕ ꯀꯥꯔꯇꯨꯟꯒꯤ ꯀꯔꯤ ꯑꯗꯨ ꯃꯤꯌꯥꯝ ꯂꯥꯏꯌꯦꯗꯅ ꯑꯗꯨꯒꯨꯝꯕ ꯍꯧꯖꯤꯛ ꯐꯥꯎꯕ ꯄꯥꯝꯃꯦ ꯃꯥꯗꯤ ꯑꯗꯨꯨꯝ ꯂꯩꯅꯤꯡꯉꯦ ꯍꯥꯏꯌꯦ
ꯎꯝ ꯃꯗꯣ ꯈ꯭ꯋꯥꯏꯗꯒꯤ ꯑꯉꯥꯡꯁꯨ ꯑꯣꯏꯕꯒꯤꯅꯤ
ꯎꯝ ꯑꯗꯨꯒ ꯑꯩꯈꯣꯏꯒꯤ ꯍꯦꯛ ꯑꯩꯈꯣꯏꯒꯤ ꯏꯅꯥꯎ ꯅꯨꯄꯥ ꯑꯃꯗꯣ ꯍꯧꯖꯤꯛ ꯀ꯭ꯂꯥꯁ ꯇꯨꯋꯦꯜꯐ ꯀꯥꯕ ꯅꯨꯄꯥꯗꯣ ꯃꯉꯣꯟꯗ ꯕꯣꯜꯒꯤ ꯐꯨꯔꯤꯠ ꯑꯃ ꯅꯍꯥꯟ ꯄꯤꯌꯣ ꯍꯥꯏ ꯍꯥꯏꯌꯦ ꯑꯗꯨꯒꯤ ꯄꯤꯈ꯭ꯔꯦ ꯍꯥꯏ ꯑꯩꯈꯣꯏ ꯅꯣꯛꯅꯤꯡꯕꯅꯦ ꯃꯄꯨꯡꯅꯤꯅ ꯍꯪꯕꯨ ꯃꯥꯜꯂꯅ ꯑꯩꯈꯣꯏ ꯅꯣꯛꯂꯒ ꯉꯔꯥꯡ ꯅꯪꯅ ꯍꯥꯏꯕꯗꯣ ꯑꯩꯈꯣꯏꯒꯤ ꯏꯅꯥꯎ ꯅꯨꯄꯥ ꯃꯌꯥꯏꯁꯨ ꯈꯪꯉꯥꯗꯤ ꯃꯣꯏ ꯑꯅꯤ ꯑꯦꯠꯃꯤꯁꯟ ꯇꯧꯍꯟꯕ ꯐ ꯇꯧꯍꯜꯂꯗꯤ ꯐꯥꯒꯅꯤꯅ ꯅꯪ ꯍꯥꯏꯕꯗꯣ ꯃꯥꯁꯨ ꯈꯪ ꯃꯥꯁꯨ ꯑꯗꯨꯃꯥꯏꯅ ꯇꯥꯕꯒꯤ ꯃꯥꯁꯨ ꯇꯣꯛꯑꯁꯤ ꯌꯥꯝ ꯔꯤꯒ꯭ꯔꯦꯠ ꯆꯥꯏ ꯑꯁ ꯉꯁꯥꯏꯗꯩ ꯍꯥꯟꯅ ꯍꯥꯏꯔꯗꯤ ꯑꯩ ꯍꯥꯏꯕ ꯌꯥꯕꯅꯤ ꯍꯥꯏꯕ ꯌꯥꯕꯅꯤ ꯅꯦꯅ ꯍꯧꯖꯤꯛ ꯐꯥꯎ ꯍꯥꯏꯔꯤ
ꯃꯥꯅ ꯍꯥꯏꯔꯝꯒꯗꯕꯗꯣ ꯑꯩ ꯏꯃꯤꯠꯇ ꯎꯑꯦ
ꯎꯍꯪ ꯃꯣꯏ ꯃꯣꯏꯁꯦ ꯀꯔꯤꯔꯥ ꯈꯪꯗꯦ ꯃꯥꯁꯦ ꯑꯗꯨꯒ ꯃꯕꯨꯡꯗꯣ ꯌꯥꯝ ꯄꯥꯝꯃꯦ ꯑꯗꯨꯒ ꯁꯤꯗ ꯉꯥꯏꯔꯗꯤ ꯅꯨꯡꯉꯥꯏꯅꯤ ꯅꯨꯡꯉꯥꯏꯅꯤꯅꯀꯣ ꯁꯨꯝ ꯇꯨꯝ ꯍꯥꯏꯔꯝꯒꯅꯤ
ꯌꯥꯝ ꯆꯥꯟꯅꯕ ꯃꯥꯂꯦ
ꯎꯝ ꯃꯣꯏ ꯑꯅꯤꯁꯤ ꯌꯥꯝ ꯆꯅꯌ‌ꯦ ꯑꯗꯨꯒ ꯑꯩꯈꯣꯏꯒꯤ ꯏꯅꯥꯎꯅꯨꯄꯥ ꯃꯥꯒꯤ ꯑꯥ ꯋꯥꯔꯤ ꯂꯥꯏꯔꯤ ꯑꯗꯨꯒꯤ ꯃꯕꯨꯡ ꯈꯛꯇ ꯑꯗꯨꯝ ꯋꯥꯔꯤ ꯂꯤꯕ ꯃꯥꯜꯂꯦ
ꯅꯍꯥꯟ ꯃꯥꯎꯗ ꯂꯩꯔꯀꯥꯟꯗ ꯃꯥ ꯄꯔꯤꯈꯥ ꯐꯦꯜ ꯇꯧꯋꯏꯗꯅ ꯐꯪꯗꯦꯗꯅ ꯑꯗꯨꯒꯤ ꯋꯥꯔꯤꯁꯨ ꯍꯥꯟꯅ ꯃꯥꯒꯤ ꯃꯕꯨꯡꯗꯨꯗꯤ ꯂꯤꯕ ꯃꯥꯜꯂꯦ
ꯃꯣꯏꯗꯤ ꯌꯥꯝ ꯆꯂꯥꯏ ꯗꯨꯝ ꯆꯅꯔ ꯅꯨꯉꯥꯏꯌꯦ ꯃꯣꯏꯅꯤ ꯑꯗꯨꯝ ꯆꯅꯥꯔꯒ ꯂꯩꯕꯗꯣ
ꯎꯝ ꯇꯥꯕꯅꯤꯅ
ꯎꯝ ꯈꯪꯗ‌ꯦ ꯃꯥꯁꯦ ꯑꯗꯨꯝ ꯃꯕꯨꯡ ꯕꯨ ꯌꯥꯝ ꯄꯥꯝ ꯂꯥꯛꯄꯗꯒꯤ ꯍꯧꯖꯤꯛ ꯐꯥꯎꯗ ꯃꯥꯒꯤ ꯃꯕꯨꯡꯅ ꯑꯗꯨꯝ ꯍꯥꯏꯔꯅꯤ ꯄꯥꯜꯂꯒ ꯂꯩꯔꯝꯃ
ꯃꯥ ꯂꯥꯛꯄ ꯍꯦꯛ ꯃꯥꯒꯤ ꯃꯕꯨꯡꯁꯨ ꯑꯕꯨꯛ ꯆꯠꯈ꯭ꯔꯕ
ꯎꯝ ꯑꯥꯏ ꯏꯕꯨꯡ ꯂꯥꯏꯔꯗꯤ ꯂꯥꯏꯔꯗꯤ ꯍꯥꯏꯕ ꯑꯗꯨꯒꯤ ꯋꯥ ꯈꯛꯇ ꯗꯨ